ꯍꯂꯣ ꯑ ꯇꯥꯏꯌꯦ ꯇꯥꯏꯌꯦ ꯇꯥꯏ
ꯅꯨꯪꯉꯥꯏꯔꯤꯕꯣ
ꯅꯨꯡꯉꯥꯏꯔꯤꯌꯦ ꯅꯪꯗꯤ꯫
ꯑꯁ ꯅꯨꯉꯥꯏꯔꯦ
ꯎꯝ ꯀꯔꯤ ꯇꯧꯕ꯭ꯔꯣ ꯍꯧꯖꯤꯛꯇꯤ
ꯑꯩ ꯁꯨꯝ ꯐꯃꯨꯡꯗ ꯍꯤꯞꯄꯒ ꯑꯗꯨꯝ
ꯎꯝ
ꯋꯥꯈꯜ ꯈꯜꯂꯤꯌꯦ
ꯑꯩ ꯀꯔꯤ ꯋꯥꯈꯟ ꯈꯟꯕꯅꫭ
ꯑꯁ ꯍꯥꯏꯗꯧꯕ ꯌꯥꯗꯦꯌꯦ
ꯑꯩꯁ ꯅꫭꯡ ꯆꯨꯞꯕ꯭ꯔꯥ ꯅꯣꯏ ꯗꯁꯨ
ꯎꯝ ꯅꯣꯡ ꯆꯨꯋꯦ
ꯎꯝ ꯅꯣꯡꯖꯨ ꯑꯥ ꯆꯥꯔꯦ
ꯑꯥ ꯀꯔꯤ ꯃꯊ‌ꯦꯜ ꯆꯥꯔꯒꯦ
ꯀꯣꯡꯁ꯭ꯔꯣꯏ ꯑꯂꯨꯒ ꯁꯧꯒ꯭ꯔꯤ ꯆꯥꯏꯌꯦ ꯅꯪꯗꯤ
ꯑꯣ ꯑꯩꯅ ꯍꯧꯒꯠꯂꯛꯄꯗꯒꯣ
ꯎꯝ
ꯑꯩꯈꯣꯏ ꯃꯃꯥꯅ ꯈꯨꯟꯗ꯭ꯔꯨꯝ ꯆꯝꯐꯨꯠꯇꯧ ꯂꯩꯔꯝꯃꯤ ꯑꯗꯨꯅ ꯍꯣꯏ ꯑꯗꯨꯗ ꯑꯗꯨ ꯆꯥꯒꯔꯦ
ꯈꯣꯡꯗ꯭ꯔꯨꯝ ꯍꯥꯏꯗꯤ ꯀꯔꯤꯔꯣ
ꯑꯥ ꯈꫭꯡꯗꯔꯨꯝ ꯈꯪꯗꯕ꯭ꯔꯥ
ꯍꯣꯡꯗꯔꯨꯝ
ꯈꯨꯟꯗꯔꯨꯝ ꯆꯝꯐꯨꯠ ꯑꯅꯥꯕꯒꯨꯝꯕ ꯆꯥ ꯌꯥꯝ ꯆꯥꯒꯟꯕꯅꯦꯕ ꯃꯥꯏꯔꯦꯟꯁꯨ ꯅꯠꯇꯕ ꯃꯥꯏꯔꯦꯟꯁꯨ ꯅꯠꯇꯕ ꯑꯃ ꯂꯩꯕꯅꯤ ꯂꯩꯕꯗ‌ꫭ ꯑꯁꯥꯡ ꯈꯔ ꯁꯥꯡꯉꯒ
ꯈꯔ ꯁꯥꯔꯒ ꯍ꯭ꯋꯥꯏ ꯇꯧꯔꯒ
ꯍꯣꯏ ꯍꯣꯏ ꯑꯗꯨ ꯆꯝꯐꯨꯠ ꯆꯥꯏꯕ ꯍꯣꯏ ꯄꯝꯀꯤꯟꯗꯤ ꯅꯠ ꯇꯕꯗꯣ ꯄꯝꯀꯤꯟꯒꯤ ꯃꯣꯏꯒꯤ ꯃꯌꯥꯝꯕ ꯃꯆꯤꯟ ꯃꯅꯥꯎꯗꯣ
ꯈꯪꯉꯦ ꯈꯪꯉꯦ ꯒ꯭ꯌꯥꯟ ꯇꯥꯅꯤꯡꯉꯥꯏ ꯐꯖꯅ ꯍꯥꯏꯔꯤꯅꯦ ꯅꯪ ꯒ꯭ꯌꯥꯟ ꯇꯥꯅꯤꯡꯉꯥꯏ
ꯍꯣꯏ ꯃꯣꯏ ꯃꯆꯤꯟ ꯃꯅꯥꯎꯅꯦꯕ ꯑꯗꯣ
ꯑꯥꯡ ꯃꯥꯏꯔꯦꯟꯅ ꯃꯆꯤꯟꯔꯥ ꯃꯅꯥꯎꯔꯥ
ꯃꯔꯦꯟꯅ ꯑꯍꯟ
ꯑꯗꯨꯒꯤ ꯀꯩꯅꯣ ꯎꯝ ꯃꯥꯏꯔꯦꯟ ꯅꯠꯇꯕ ꯑꯃ ꯈꯨꯟꯗ꯭ꯔꯨꯝꯁꯨ ꯅꯠ ꯇꯕ ꯑꯃ ꯂꯩꯕꯅꯦ ꯑꯗꯨꯅ ꯌꯥꯏꯃ ꯅꯦꯕ
ꯑꯗꯨꯅ ꯑꯣ ꯑꯣ ꯑꯣ ꯈꯪꯉꯦ ꯈꯪꯉꯦ
ꯑꯗꫭ ꯈꯨꯟꯗ꯭ꯔꯨꯝꯅ ꯑꯇꯣꯝꯕ
ꯑꯥ ꯌꯥꯏꯍꯦ ꯅꯪꯁꯨ
ꯑꯥ ꯑꯗꯨ
ꯑꯗꯨꯝ ꯍꯥꯎꯕꯅꯦ ꯍꯣꯏ ꯆꯝꯐꯨꯠ ꯆꯥꯕꯗꯣ
ꯎꯝ ꯍꯥꯎꯔꯦ ꯃꯍꯤꯒ ꯑꯗꯨ ꯀ꯭ꯔꯣꯛ ꯀ꯭ꯔꯣꯛ ꯀ꯭ꯔꯣꯛ ꯊꯛꯈ꯭ꯔꯥꯕꯅꯦꯅ ꯑꯗꯨ ꯅꯣꯏꯗꯤ ꯀꯥ ꯀꯅꯥꯅ ꯆꯥꯛ ꯊꯣꯡꯒꯦ
ꯑꯌꯨꯛꯇꯗꯤ ꯑꯩꯒꯤ ꯏꯃꯥꯅ ꯊꯣꯡꯉꯦ ꯑꯗꯣ ꯑꯗꯨꯝ ꯅꯨꯡꯇꯤꯒꯤ ꯑꯩꯅ ꯊꯣꯡꯏꯗ ꯑꯌꯨꯛ ꯅꯨꯡ ꯗꯥꯡ ꯑꯌꯨꯛ ꯅꯨꯡꯗꯥꯡ ꯑꯩꯅ ꯊꯣꯡꯉꯦ ꯉꯁꯤꯗꯤ ꯑꯩ ꯏꯃꯥꯅ ꯊꯣꯡꯉꯦ ꯀꯥꯏꯅ
ꯑꯣ ꯑꯗꯣ ꯅꯪꯗꯤ ꯀꯣꯂꯦꯖ ꯀꯥꯔꯤꯕ꯭ꯔꯣ
ꯀꯥꯗ꯭ꯔꯦ ꯁ꯭ꯀꯨꯜ ꯇꯝꯕꯒ ꯇꯣꯛꯈ꯭ꯔꯦ ꯍꯣꯏ
ꯎꯝ ꯎꯝ ꯇꯣꯛꯈ꯭ꯔꯦ
ꯎꯝ
ꯑꯣ
ꯅꯪꯗꯤ ꯀꯥꯔꯤꯕ꯭ꯔꯥ ꯀꯣꯂꯦꯖ
ꯎꯝ ꯑꯩꯗꯤ ꯍꯣꯏ ꯀꯥꯅꯤꯗꯥ
ꯎꯝ ꯐꯩꯌꯦ ꯐꯖꯅꯥ ꯀꯥꯑꯣ
ꯍꯣꯏ ꯐꯖꯅ ꯀꯥꯒꯦꯀꯣ ꯕꯣꯔ ꯄꯤꯕꯤꯌꯨ
ꯍꯣꯏ ꯑꯩꯅ ꯐꯖꯅ ꯀꯥꯎ ꯍꯥꯏꯕꯗꯣ ꯀꯥꯎꯒꯅꯨꯀꯣ
ꯍꯣꯏ
ꯎꯝ ꯅꯪ ꯆꯤꯡꯗꯒꯤꯔ ꯇꯝꯗꯒꯤꯔ ꯅꯪꯗꯤ
ꯍꯝ ꯇꯝꯄꯥꯛ ꯌꯥꯝꯄꯥꯛꯄꯅꯦ ꯑꯩꯈꯣꯏ ꯇꯝꯄꯥꯛꯇꯣ
ꯌꯥꯝ ꯄꯥꯏꯑꯦꯕꯥ ꯑꯈꯣꯏꯒꯤ ꯇꯝꯄꯥꯛꯁꯦ ꯄꯛꯃꯟꯗꯅ
ꯄꯥꯛꯋꯥꯝꯒꯅꯤ ꯍꯣꯏ
ꯍꯥꯏ
ꯑ
ꯑꯗꯨ ꯅꯪꯗꯤ ꯉꯁꯤ ꯑꯗꯨꯝ ꯌꯨꯝꯗ ꯂꯩꯒꯅꯤ ꯑꯗꯨ ꯊꯕꯛ ꯆꯠꯊꯣꯛꯀꯅꯤ ꯀꯃꯥꯏꯅ ꯇꯧꯒꯦ
ꯑꯩꯗꯤ ꯍꯣꯏ ꯑꯩꯗꯤ ꯑꯗꯨꯝ ꯌꯨꯝꯗ ꯂꯩꯌꯦ ꯌꯨꯝꯒꯤ ꯍꯣꯏ ꯌꯨꯝꯒꯤ ꯌꯦꯡꯁꯤꯟꯕ ꯍꯣꯏ ꯍꯣꯝ ꯃꯤꯅꯤꯁꯇꯔ
ꯌꯨꯝꯒꯤ ꯂꯥꯏꯔꯦꯝꯕꯤ ꯅꯦꯕꯥ ꯅꯪꯁꯦ
ꯎꯝ ꯃꯥꯅꯦ
ꯑꯗꯣ
ꯑꯗꯨ ꯀꯔꯤ
ꯎꯝ ꯅꯪꯒꯤ ꯈꯨꯟꯖꯦꯟ ꯌꯥꯝ ꯐꯖꯩꯌꯦ ꯀꯩ ꯀꯩ ꯆꯥꯒꯦ ꯅꯪ
ꯑꯩꯔꯣ
ꯍꯥ
ꯑꯩꯗꯤ ꯀꯩꯅꯣ ꯆꯥꯕꯒꯤꯅꯦ
ꯀꯔꯤ ꯆꯥꯕ꯭ꯔꯥ
ꯑꯌꯨꯛ ꯍꯦꯛ ꯍꯧꯒꯠꯂꯒꯀꯣ ꯏꯁꯤꯡ ꯊꯛꯄꯒꯤꯅꯦ
ꯑꯗꯨꯕꯨꯅꯦꯕ ꯑꯩꯁꯨ ꯈꯜꯂꯤꯅꯦꯕ
ꯍꯣꯏ ꯅꯪ ꯅꯪꯁꯨ ꯐꯖꯅꯤꯡꯉꯗꯤ ꯑꯗꯨꯃꯥꯏꯅ ꯇꯧꯑꯣ
ꯑꯩ ꯑꯝꯇ ꯊꯛꯇꯕꯩꯅꯦꯕ ꯑꯩ
ꯑꯁ ꯌꯥꯗ꯭ꯔꯦ ꯑꯗꯨꯒꯤꯅꯦ ꯅꯪꯒꯤꯁꯦ ꯅꯪꯒꯤ ꯈꯣꯟꯖꯦꯜꯁꯦ ꯈꯔ ꯄꯤꯛꯇꯛ ꯄꯤꯛꯈ꯭ꯔꯒ ꯀꯔꯤ ꯍꯥꯏꯒꯦꯔꯥ
ꯑꯥ ꯂꯣꯛ ꯈꯨꯕ ꯂꯣꯛ ꯂꯣꯛ ꯊꯨꯡꯕꯒꯨꯝꯕ ꯑꯗꯨꯝ ꯇꯧꯕ꯭ꯔꯥ
ꯎꯝ ꯁꯥꯏꯅꯥꯁꯀ ꯂꯩꯕꯒꯨꯝꯕ ꯇꯧꯋꯦ
ꯑꯣ ꯑꯩꯁꯦ ꯁꯥꯏꯅꯁ ꯂꯩꯔꯕ ꯈꯜꯂꯤꯅꯤ ꯁꯥꯏꯅꯁ ꯂꯩꯕ ꯃꯤ ꯃꯥꯜꯂꯥꯕ꯭ꯔꯥ
ꯃꯥꯟꯗꯤ ꯃꯥꯟꯗꯦ ꯅꯪꯒꯤ ꯈꯣꯟꯖꯦꯜꯗꯨꯅꯗꯤ ꯃꯥꯜꯂꯦ ꯍꯣꯏ
ꯑꯠꯆꯥ ꯑꯗꯨꯗꯤ ꯑꯩ ꯉꯁꯤꯗꯒꯤ ꯏꯁꯤꯡ ꯊꯛꯄ ꯍꯧꯔꯒꯦꯀꯣ
ꯍꯣꯏ ꯍꯣꯏ ꯍꯧꯔ ꯅꯪꯒꯤ ꯈꯣꯟꯖꯦꯜꯗ ꯌꯦꯡꯔꯥꯗꯤ ꯅꯪꯁꯦ ꯈꯔ ꯀꯪꯔꯒ ꯈꯔ ꯁꯥꯡꯕ ꯑꯣꯏꯅ ꯑꯗꯨꯃꯥꯏꯅ ꯇꯧꯔꯅꯤꯀꯣ ꯆꯨꯝꯕ꯭ꯔꯥ
ꯇ ꯆꯨꯝꯒꯦꯗꯤ ꯇꯧꯋꯦ ꯑꯗꯨꯕꯨ ꯑꯗꯨꯃꯛꯇꯤ ꯅꯠꯇꯦꯀꯣ
ꯑꯩꯁ
ꯑꯗꯣ ꯅꯪꯗꯤ ꯑꯩꯈꯣꯏ ꯅꯆꯤꯟ ꯅꯥꯅꯥꯎ ꯀꯌꯥꯅꯣ
ꯑꯩꯗꯤ ꯑꯩꯒꯤ ꯁꯤꯕꯂꯤꯡꯗꯤ ꯃꯔꯤ ꯅꯨꯄꯤ ꯑꯅꯤ ꯍꯣꯏ ꯅꯨꯄꯥ ꯑꯅꯤ
ꯑꯣ ꯅꯨꯄꯤꯗꯨꯣ ꯅꯆꯦ ꯑꯣꯏꯗꯣꯏꯔꯥ ꯅꯅꯥꯎ ꯅꯨꯄꯤ ꯑꯣꯏꯗꯣꯏꯔꯥ
ꯅꯨꯄꯤꯗꯣ ꯏꯅꯥꯎꯅꯨꯄꯤꯅꯦ ꯑꯩꯅ ꯑꯩꯅ ꯑꯍꯟꯒꯤ ꯃꯈꯥꯗ
ꯑꯣ ꯅꯆꯦ ꯑꯃ ꯂꯩꯌꯦꯕꯀꯣ
ꯑꯩꯒꯤ ꯏꯆꯦ ꯅꯠꯇꯦ ꯑꯩꯒꯤ ꯑꯩꯒꯤ ꯗꯗꯥ ꯑꯩꯒꯤ ꯑꯌꯥꯝꯕ
ꯑꯆꯥ
ꯎꯝ
ꯑꯗꯨ ꯑꯣꯏꯔꯗꯤ ꯀꯩꯅꯣ ꯅꯪ ꯑꯩꯈꯣꯏꯒꯤ ꯃꯃꯥ ꯕꯕꯥ ꯍꯥꯏꯗꯤ ꯅꯨꯡꯉꯥꯏꯔꯤꯕ꯭ꯔꯣ
ꯅꯨꯡꯉꯥꯏꯔꯦ ꯍꯥꯏꯕ ꯇꯥꯔꯦ ꯀꯩꯅꯣ
ꯎꯝ
ꯅꯪꯗꯤ ꯀꯌꯥ ꯂꯩꯕ꯭ꯔꯥ ꯅꯪꯗꯤ ꯍꯜꯂꯣ ꯑ ꯅꯗꯤ ꯀꯌꯥ ꯂꯩꯕ꯭ꯔꯣ
ꯀꯩꯕ
ꯅꯪꯗꯤ ꯀꯌꯥ ꯂꯩꯕ꯭ꯔꯣ
ꯑꯩꯗꯤ ꯑꯅꯤ ꯈꯛꯇ ꯂꯩꯑ ꯏꯆꯤꯤꯟꯜ ꯏꯅꯥꯎ ꯑꯅꯤꯈꯛꯇ ꯂꯩꯑ
ꯎꯝ ꯐꯔꯤꯒꯤꯔꯣ ꯌꯥꯝ ꯄꯣꯛꯑꯣ ꯍꯥꯏꯕ ꯌꯥꯗ꯭ꯔꯣ
ꯑꯩ ꯈꯪꯗꯦ ꯑꯩꯁꯨ ꯈꯪꯗꯦ ꯅꯪ ꯍꯪꯕꯤꯒꯦꯔꯥ
ꯇꯜꯂꯦꯔ ꯑꯗꯣ ꯍꯪꯕꯗꯤ
ꯇꯂꯅ ꯑꯩꯁꯨ ꯏꯅꯥꯎ ꯅꯨꯄꯤ ꯑꯃ ꯄꯥꯝꯃꯦ ꯏꯅꯥꯎ ꯅꯨꯨꯄꯤ ꯑꯃ ꯄꯤꯌꯣ
ꯑꯩꯅ ꯑꯩ ꯑꯣꯏꯔꯒꯦ ꯑꯗꯨꯗꯤ
ꯍꯣꯏ ꯅꯨꯡ ꯑꯣꯏꯔꯤꯁꯨ ꯀꯩꯁꯨ ꯀꯥꯏꯗꯌꯦ
ꯍꯣꯏꯅꯦ ꯑꯩ ꯑꯩ ꯑꯣꯏꯅ ꯑꯣꯏꯔꯒꯦ
ꯑꯗꯣ ꯅꯪꯗꯤ ꯆꯍꯤꯗꯣ ꯌꯥꯝꯃ ꯋꯥꯏ ꯀꯣ
ꯌꯥꯝꯃꯦ ꯑꯩꯗꯤ ꯅꯪꯅ ꯑꯉꯥꯡ ꯑꯣꯏꯔꯝꯒꯅꯤ
ꯃꯥ ꯃꯥ ꯃꯥ ꯃꯥ ꯑꯗꯨꯃꯥꯏꯅꯟ ꯑꯗꯨꯃꯥꯏꯅ ꯇꯧꯕ꯭ꯔꯥ
ꯑꯗꯨꯃꯥꯏꯅ ꯇꯧꯔꯝꯗꯤ ꯀꯌꯥꯔꯣꯏ ꯅꯪꯗꯤ
ꯑꯩꯒꯤꯗꯤ ꯑꯩ ꯑꯗꯨꯗꯤ ꯑꯩ ꯍꯣꯔꯦꯟ ꯍꯥꯏꯒꯦꯀꯣ ꯌꯥꯏꯀꯣ
ꯌꯥꯏ
ꯍꯣꯏ ꯀꯩꯁꯨ ꯀꯥꯏꯗꯅ
ꯀꯩ ꯀꯥꯏꯗꯦ
ꯍꯥꯏ ꯅꯦꯕ
ꯎꯝ
ꯑꯗꯨ ꯑꯣꯏꯔꯗꯤ ꯅꯣꯏ ꯅꯪ ꯅꯣꯏ ꯈꯨꯟꯗ ꯅꯣꯏ ꯅꯣꯏꯔꯣꯝꯅꯀꯣ
ꯎꯝ
ꯌꯥꯝ ꯇꯣꯏꯅ ꯃꯔꯥꯡ ꯀꯥꯏꯅ ꯐꯪꯕ ꯏꯟꯖꯥꯡ ꯅꯥꯄꯤꯁꯦ ꯀꯔꯝꯕ ꯑꯣꯏꯗꯣꯏꯅꯣ
ꯎꯝ ꯑꯗꯨ ꯇꯥꯔꯗꯤ ꯁꯧꯒ꯭ꯔꯤ ꯑꯣꯏꯔꯝꯃꯅꯦ
ꯁꯪꯀ꯭ꯔꯤ ꯅꯠꯇꯕꯇꯩꯩꯗꯤꯦ
ꯁꯧꯒ꯭ꯔꯤ ꯎꯁꯣꯏ
ꯎꯝ
ꯀꯝꯕ
ꯑꯣ ꯎꯁꯣꯏ ꯒꯨꯝꯕꯁꯨ ꯐꯪꯕ꯭ꯔꯥ
ꯑ ꯎꯁꯣꯏꯁꯨ ꯎ ꯑꯅꯤ ꯂꯩꯗꯅ ꯃꯈꯜ ꯑꯅꯤ ꯂꯩꯗꯅ
ꯎꯝ ꯂꯩ ꯂꯩ
ꯎꯁꯣꯏ ꯑꯃꯒ ꯎꯁꯣꯏ ꯑꯣꯔꯤꯖꯤꯅꯦꯜꯒ ꯎꯁꯣꯏ
ꯀꯩꯅꯣꯅꯦꯕ ꯎꯁꯣꯏ ꯃꯌꯥꯝꯕꯒ ꯎꯁꯣꯏ ꯃꯅꯥꯎꯅꯨꯄꯥ ꯄꯥꯟꯅꯤ ꯅꯣ ꯍꯥꯏꯗ ꯁꯣꯏꯅꯥꯎ ꯃꯄꯥꯗꯣ ꯍꯥꯎꯕꯅꯦ ꯃꯩꯗ ꯀꯩꯅꯣ ꯍ ꯃꯩꯗ ꯇꯧꯔꯒ ꯍꯥꯎꯅꯤ ꯑꯗꯨꯕꯨ ꯑꯍꯟꯗꯨꯗꯤ ꯎꯇꯤꯒꯨꯝꯕ ꯆꯥꯕ ꯌꯥꯝ ꯍꯥꯎꯕꯅꯤꯀꯣ
ꯄꯨꯊꯤ ꯍꯥꯎꯋ ꯌꯥꯗꯣ ꯌꯥꯝ ꯃ
ꯑꯍꯟ ꯍꯥꯏꯗꯤ ꯑꯃ ꯑꯆꯧꯕꯗꯨꯣ ꯂꯩꯕꯅꯦꯕ ꯑꯗꯨ ꯑꯍꯟ ꯑꯣꯏꯗꯣꯏꯅꯤ ꯑꯗꯨꯒ ꯑꯃꯅ ꯌꯥꯏꯃ ꯑꯣꯏꯔ ꯑꯣꯏꯍꯜꯂꯁꯦ ꯀ ꯑꯣꯏ ꯍꯣꯏ ꯑꯗꯨ ꯑꯗꯨꯅ ꯌꯥꯏ ꯃꯥꯏꯗꯨꯅ ꯏꯔꯣꯟꯒꯨꯝꯕ ꯀꯣ ꯑꯗꯨꯃꯥꯏꯅ ꯆꯥꯕ ꯑꯃꯨꯛ ꯍꯥꯎꯕ
ꯑꯥ
ꯑꯗꯨꯅ ꯀꯩꯅꯣꯅ ꯌꯥꯏ ꯃꯥ ꯑꯗꯨ ꯑꯣꯛꯁꯥꯒꯨꯝꯕꯅ ꯍꯥꯞꯄꯁꯨ ꯍꯥꯞꯕꯅꯦ
ꯍꯣꯏꯅꯦ ꯎꯛꯁꯥꯒꯨꯝꯕ ꯁꯥꯒꯨꯝꯕꯗꯀꯣ ꯌꯦꯟꯒꯤ ꯕ꯭ꯔꯣꯏꯂꯔꯒꯤ ꯏꯟꯁꯥꯡꯗꯣ ꯍꯥꯥꯎꯔꯁꯨ ꯑꯗꯨꯝ ꯍꯥꯎꯕꯅꯦ
ꯑꯗꯨꯝꯅꯤ ꯑꯗꯨꯒ ꯀꯩꯅꯣꯗꯨꯁꯨ ꯍꯥꯎꯕꯅꯦ ꯉꯥꯗꯨꯁꯨ ꯍꯥꯎꯕꯅꯦ
ꯑꯥ ꯑꯗꯨꯅꯦ ꯑꯁ ꯅꯪꯁꯦ ꯌꯥꯝ ꯈꯪꯉꯤꯅꯦ
ꯍꯣꯏ ꯑꯗꯨꯕꯨ ꯑꯩ ꯈꯪꯕ ꯋꯥꯅꯤꯀꯣ ꯑꯩ ꯑꯍꯥꯎꯕ ꯍꯤꯟꯖꯥꯡꯅꯤ ꯆꯥꯗꯕ ꯀꯨꯏꯔꯦ
ꯑ ꯆꯥꯗꯤ ꯆꯥꯗꯕ ꯈꯪꯕꯅꯤ ꯈꯪꯕ
ꯆꯥꯕꯨꯗꯤ ꯍꯥꯟꯅꯗꯤ ꯆꯥ ꯍꯟꯗꯛꯇꯤ ꯆꯥꯕ ꯐꯪꯗꯕ ꯑꯩ ꯆꯥꯕ ꯂꯥꯛꯀꯦ ꯊꯣꯡꯕꯤꯌꯣ
ꯌꯥꯝ ꯂꯩꯌꯦ ꯑꯩꯈꯣꯏꯗ ꯍꯣꯏ ꯅꯪꯅ ꯇꯥꯛꯅꯤꯡꯉꯦ ꯍꯥꯏꯔꯗꯤ ꯂꯥꯛꯑꯣ ꯇꯥꯛꯅꯤꯡꯗ꯭ꯔꯦ ꯍꯥꯏꯔꯗꯤ ꯄꯤꯒꯦ
ꯍꯣꯏ ꯑꯗꯨꯒ ꯅꯣꯏꯔꯣꯝꯗ ꯃꯥꯏꯔꯦꯟꯒꯨꯝꯕ ꯐꯪꯕ꯭ꯔꯥ
ꯍꯧꯖꯤꯛꯇꯤ ꯃꯇꯝ ꯅꯠꯇ꯭ꯔꯦꯅ ꯈꯔ ꯂꯩꯔꯗꯤ ꯍꯧꯔꯅꯤ ꯍꯧꯖꯤꯛꯁꯦ ꯃꯣꯏꯁꯦ ꯃꯥꯒꯤ ꯂꯩꯗꯣ
ꯍꯣꯏ
ꯕ꯭ꯂꯨꯝ ꯇꯧꯕ ꯍꯧꯔꯦ
ꯑꯗꯨ ꯃꯥꯏꯔꯦꯟ ꯃꯥꯏꯔꯦꯟ ꯍꯦꯛ ꯄꯣꯛꯄꯒ ꯅꯅꯥꯎꯗꯣ ꯑꯗꯨ ꯆꯥꯅꯤꯡꯉꯤ
ꯑꯣ ꯌꯥꯝ ꯑꯍꯟ ꯑꯣꯏꯗꯕꯀꯣ
ꯍꯣꯏ ꯌꯥꯝ ꯈꯔ ꯅꯅꯥꯎ ꯑꯍꯟꯃꯛꯁꯨ ꯅꯠꯇꯕ ꯅꯅꯥꯎꯃꯛꯁꯨ ꯅꯠꯇꯕ ꯑꯗꯨꯝ ꯂꯩ ꯂꯩꯕꯅꯦꯕ ꯆꯍꯤ ꯆꯍꯤ ꯑꯅꯤ ꯑꯍꯨꯝ ꯑꯗꯨꯃꯥꯏꯅ ꯁꯨꯕ ꯀꯥꯟꯗ ꯊꯥꯎꯕꯅꯦꯕ
ꯏ
ꯁꯤ
ꯆꯍꯤ ꯆꯍꯤ ꯌꯥꯝꯅꯤ
ꯍꯣꯏ
ꯑ
ꯑꯗꯣ ꯅꯪꯗꯤ ꯃꯦꯔꯦꯟꯒꯨꯝꯕ ꯆꯥꯅꯤꯡꯗ꯭ꯔꯣ
ꯆꯥꯏꯒ ꯃꯥꯏꯔꯦꯟꯒ ꯃꯥꯏꯔꯟꯁꯦ ꯎꯝ ꯐꯚꯥꯏ ꯇꯔꯁꯨꯣ ꯍꯦ ꯑꯗꯨꯒ ꯀꯔꯤ ꯈꯔ ꯀꯔꯤꯅꯣ ꯍꯧꯖꯤꯛ ꯍꯥꯏꯕ ꯎꯝ ꯎꯁꯣꯏꯒꯤ ꯃꯌꯥꯝꯕ ꯍꯥꯏꯕ꯭ꯔꯥ ꯑꯦ ꯃꯅꯥꯎ ꯍꯥꯏꯕ꯭ꯔꯥ ꯑꯗꯨꯁꯨ ꯑ ꯌꯥꯏ ꯑꯗꯨꯁꯨ ꯍꯥꯞꯂꯁꯨ ꯍꯥꯎꯕꯅꯦ
ꯑꯩꯅ ꯈ꯭ꯋꯥꯏꯗꯗꯒꯤ ꯆꯥꯅꯤꯡꯉꯤꯁꯦ ꯃꯥꯏꯔꯦꯟ ꯃꯥꯏꯔꯦꯟꯗ ꯁꯥ ꯑꯀꯪꯕ ꯍꯥꯞꯄꯒ ꯊꯣꯡꯉ
ꯑꯩ ꯑꯗꯨꯅꯦ ꯁꯥ ꯑꯀꯪꯕꯗꯣ ꯎꯝ ꯃꯥꯒꯤ ꯒꯤ ꯃꯁꯜꯁꯇꯣ ꯅꯠꯇꯕ ꯅꯠꯇꯕꯤꯗ ꯃꯥꯒꯤ ꯁꯔꯨꯒꯨꯝꯕꯗꯣ
ꯍꯣꯏꯅꯦ ꯑꯗꯨꯅꯤꯅꯦ ꯑꯥ ꯑꯥ ꯑꯗꯨꯣ ꯍꯥꯞꯄꯗꯤ ꯃꯥꯒꯤ ꯃꯍꯥꯎꯗꯣ ꯌꯥꯝ ꯐꯖꯕꯅꯦꯕ
ꯑꯥ
ꯌꯥꯝ ꯐꯖꯕꯅꯦ ꯍꯣꯏ ꯌꯥꯝ ꯐꯖꯕꯅꯦꯕ
ꯀ
ꯍꯣꯏ ꯑꯗꯨꯝ ꯑꯗꯨꯝ ꯇꯧꯔꯛꯑꯣꯀꯣ ꯐꯣꯟꯗꯣ ꯀꯩꯅꯣꯗꯣ ꯑꯗꯨꯝ ꯃꯔꯨꯞ ꯁꯥꯟꯅꯁꯦꯕ
ꯑꯗꯨꯅꯦ
ꯑ ꯅꯪ ꯅꯪꯒ ꯃꯔꯨꯞ ꯁꯥꯟꯅꯕꯁꯦ ꯑꯩ ꯌꯥꯝ ꯑꯩ ꯌꯥꯝ ꯅꯨꯡꯉꯥꯏꯌꯦꯕ
ꯑꯦ ꯑꯩꯁꯦ ꯌꯥꯝ ꯅꯨꯡꯉꯥꯏꯌꯦ ꯀꯩꯅꯣ ꯅꯪ ꯃꯔꯣꯔꯣꯛ ꯇꯧꯕꯁꯦ
ꯑꯗꯨꯝ ꯇꯧꯔꯒ
ꯍꯅꯦ ꯍꯣꯏ ꯍ
ꯑ ꯑꯗꯨ ꯅꯣꯏ ꯗꯗ ꯑꯩꯈꯣꯏ ꯅꯣꯏꯅ ꯂꯩꯕ꯭ꯔꯥꯅ ꯍꯥꯏ
ꯍꯧꯖꯤꯛꯇꯤ ꯂꯩꯇꯦ ꯍꯧꯖꯤꯛꯇꯤ ꯑꯩ ꯏꯊꯟꯗꯅ ꯂꯩꯕ ꯃꯣꯏꯁꯦ ꯑꯩꯒꯤ ꯏꯃꯥ ꯏꯄꯥꯅ ꯊꯕꯛ ꯆꯠꯈ꯭ꯔꯦ ꯑꯗꯨꯒ ꯑꯩꯒꯤꯗ ꯑꯌꯥꯝꯕꯁꯨ ꯊꯕꯛ ꯆꯠꯈ꯭ꯔꯦ ꯑꯗꯨꯒ ꯑꯩꯒꯤ ꯏꯅꯥꯎ ꯅꯨꯨꯄꯤꯗꯨꯣ ꯀꯣꯏꯕ ꯆꯠ ꯈ꯭ꯔꯦ ꯑꯗꯨꯒ ꯑꯩꯒꯤ ꯏꯅꯥꯎꯅꯨꯄꯥ ꯑꯃꯁꯨ ꯂꯩ